ꯍꯣꯏ ꯇꯕ
ꯍꯣꯏ
ꯅꯪ ꯉꯁꯤꯒꯗꯥꯥꯏ ꯆꯄ꯭ꯔꯥ ꯉꯁꯤ ꯀꯗꯥꯏ ꯆꯄ꯭ꯔꯥ ꯅꯪ ꯉꯁꯤ ꯀꯗꯥꯏ ꯆꯠꯄ꯭ꯔꯣꯕ
ꯕꯖꯥꯔ ꯄꯨꯔꯥ
ꯈꯣꯡ ꯈꯪꯕꯥ
ꯑ‌ꯣ ꯅꯪ ꯕꯖꯥꯔ ꯆꯠꯄ꯭ꯔꯥ ꯅꯪ ꯉꯁꯤꯀꯣ
ꯍꯣꯏ
ꯅꯪ ꯕꯖꯥꯔ ꯆꯄ꯭ꯔꯥꯕ
ꯍꯧ ꯆꯀꯩ
ꯀꯔꯤ ꯀꯔꯤ ꯂꯧꯕ꯭ꯔꯥ
ꯃꯥ ꯗ‌ꯣ ꯒꯣꯖꯤ ꯏꯅ ꯊꯣꯏꯒꯨꯁꯥꯒꯣ ꯎꯝ ꯎꯝ ꯈꯔꯁꯤ ꯉꯨꯡꯉ ꯍꯥꯟ꯭ꯔꯣ
ꯑꯥꯁ ꯑꯅꯣꯏꯗꯤ ꯕꯦꯛꯒ꯭ꯔꯥꯎ ꯌꯥꯝꯃꯤꯀ ꯅꯪꯗꯤ ꯀꯔꯤ ꯀꯔꯤ ꯇꯧꯔꯒ ꯂꯩꯕ꯭ꯔꯣ ꯑꯣ ꯅꯪ ꯍꯧꯖꯤꯛ ꯀꯔꯤ ꯇꯧꯔꯒ ꯂꯩꯕ꯭ꯔꯣ ꯅꯪꯗꯤ ꯒꯥꯔꯤ ꯊꯧꯔꯒ ꯂꯩꯕ꯭ꯔꯣ
ꯏꯗ ꯁꯝꯄꯣꯒꯤ ꯅ ꯗꯕꯗꯔ ꯪꯂꯤꯒ ꯏꯟꯗꯤ
ꯑ ꯅꯪ ꯕꯖꯥꯔ ꯆꯠꯄ ꯀꯥꯟꯗ ꯒꯥꯔꯤ ꯀꯌꯥ ꯂꯔꯣ
ꯑꯕꯣ
ꯎꯝ ꯐꯤꯞꯇꯤ
ꯁꯤ ꯀꯁꯤ
ꯒꯥꯔꯤ ꯌꯥꯝ ꯂꯧꯈ꯭ꯔꯦꯅꯦ ꯅꯪꯗꯤ
ꯎꯝ
ꯑꯣ ꯅꯪꯅ ꯁꯤꯛꯁꯇꯤ ꯄꯤꯈ꯭ꯔꯕꯥ
ꯌꯥꯗ ꯍꯥꯏꯅꯀꯤ ꯑ ꯈꯕꯔ ꯍꯅ ꯌꯥꯗꯤ ꯀꯌꯥ ꯈꯕ
ꯑꯣ ꯅꯪ ꯐꯤꯐꯇꯤ ꯄꯤꯔꯒꯦ ꯍꯥꯏꯔꯒ ꯌꯥꯗꯕ ꯅꯪꯅ ꯁꯤꯛꯁꯇꯤ ꯄꯤꯔꯕ ꯌꯥꯕ
ꯍꯣꯏ
ꯑꯁ ꯌꯥꯝ ꯐꯩꯅꯦ ꯅꯪꯒꯤ ꯒꯥꯔꯤꯁꯨ ꯌꯥꯝ ꯐꯔꯝꯒꯅꯤꯀꯣ
ꯑ ꯑꯣꯇꯣ ꯃꯤ ꯀꯗ ꯅ ꯑꯩ ꯒꯤꯒꯥꯏꯔꯤ ꯆꯄ ꯑꯦ ꯒꯤꯒꯥꯏꯔꯤ ꯒꯤꯅꯤꯅ ꯍ
ꯑꯣ ꯑꯗꯨ ꯑꯣꯏꯕ꯭ꯔꯥ ꯅꯪꯁꯨ ꯒꯥꯔꯤ ꯊꯧꯕ ꯍꯩꯕ꯭ꯔꯣ
ꯍ ꯑꯦꯗꯤ ꯄꯆꯅ ꯐꯤꯇ ꯍꯥꯏ
ꯑꯁ ꯂꯣꯏꯔꯦꯍꯦ ꯅꯪꯁꯤꯕꯨ ꯅꯪ ꯆꯍꯤ ꯀꯌꯥ ꯁꯨꯔꯒꯦ
ꯑꯣꯐ ꯁꯋꯦ
ꯐꯥꯏꯚꯁꯋꯦ
ꯍꯣꯏ
ꯑꯁꯅꯅꯨꯡꯁꯤꯀ
ꯎ
ꯅꯪꯁꯦ ꯐꯥꯏꯚ ꯆꯍꯤ ꯁꯨꯔꯗꯤ ꯑꯍꯟ ꯑꯣꯏꯈ꯭ꯔꯦꯅꯦ
꯭ꯔ
ꯅꯨꯄꯤ ꯑꯃꯨꯛꯀ ꯊꯤꯈ꯭ꯔꯕ꯭ꯔꯣ
ꯀꯗ ꯑꯣ ꯑꯩꯒꯤꯕꯠꯇꯦ ꯌꯥꯈꯣ ꯑꯩ ꯊꯕ ꯑꯦ ꯍꯒ
ꯑꯣ ꯅꯪꯒꯤ ꯔꯗꯦꯗ ꯑ ꯅꯨꯄꯤꯤ ꯈꯤꯒ
ꯑꯣꯏꯣꯏ
ꯑꯣ ꯅꯨꯄꯤ ꯌꯦꯡꯕ ꯅꯪ ꯈꯪꯗꯦ
ꯍꯣꯏ
ꯑꯁ ꯅꯨꯄꯤ ꯐꯖꯕ ꯂꯥꯛ꯭ꯔꯗꯤ ꯅꯪ ꯌꯦꯡꯕ ꯍꯧꯔꯅꯤꯅꯦ
ꯅꯨꯄꯤ ꯐꯖꯕ ꯂꯩꯇ꯭ꯔꯣ
ꯍꯣꯜ ꯑ ꯇꯕ
ꯍꯣꯏ ꯇꯥꯏ ꯑꯗꯨ ꯃꯈꯣꯟꯗꯣ ꯇꯥꯔꯗꯤ ꯌꯥꯗꯦꯅꯦ ꯃꯈꯣꯟꯗꯣ
ꯇꯥꯅꯤꯡꯗꯦꯅꯦ ꯑꯩꯗꯤ
ꯇꯪꯅꯤꯡꯗꯦ
ꯎꯝ ꯅꯪꯒꯤ ꯒꯥꯔꯤ ꯃꯈꯣꯟ ꯄꯥꯅꯤꯡꯗꯦꯅꯦ
ꯑꯩꯒꯤ ꯌꯝꯕꯣꯜꯒꯤꯅꯤꯗꯤ ꯁꯨꯃꯥꯏꯅꯖꯦ
ꯑꯣ ꯎꯝ ꯍꯣꯏ ꯇꯥꯏꯅꯦ ꯑꯗꯨ ꯐꯣꯟꯗꯣ ꯇꯥꯅꯤꯡꯗꯦꯅꯦ ꯅꯪꯒꯤ ꯒꯥꯔꯤ ꯃꯈꯋꯥꯣꯟꯗꯣ ꯇꯥꯅꯤꯡꯗꯦ ꯐꯖꯅ ꯋꯥꯔꯤ ꯁꯥꯁꯤ
ꯅꯨꯡ
ꯎꯝ ꯐꯖꯅ ꯉꯁꯤꯗꯤ ꯋꯥꯔꯤ ꯁꯥꯁꯤꯀꯣ ꯏꯕꯦꯝꯃ
ꯀ ꯌꯒ
ꯎꯝ
ꯐꯠꯇꯅ ꯁꯤ ꯁꯤꯗꯦ
ꯐꯖꯅ ꯁꯤꯗꯦ
ꯑ ꯍꯣꯏ ꯑꯩꯒꯤ ꯀꯥꯏ ꯒꯅꯤꯨ ꯌꯦ ꯅꯁꯤꯁꯤꯗꯦ ꯑꯩ ꯀꯉꯕꯒꯤꯅꯤ ꯀꯗꯨ ꯌꯥ ꯅꯁꯤꯁꯤꯕ
ꯑꯣ ꯑꯁ ꯂꯣꯏꯔꯦꯍꯦ ꯑꯗꯨꯗꯤ ꯑꯗꯨꯗꯨꯗꯤ ꯂꯣꯏꯔꯦꯀꯣ
ꯅꯪꯒꯤ ꯃꯥ ꯄꯥꯊꯤꯎ ꯀꯄꯥꯥ
ꯑꯩꯒꯤ ꯃꯄꯥ ꯍꯥꯏꯕꯗꯤ ꯀꯩꯅꯣ
ꯃꯄꯥꯥꯇꯕꯣꯅꯦ
ꯑꯣ ꯅꯨꯄꯥ ꯍꯥꯏꯕ꯭ꯔꯣ
ꯍꯣꯏ
ꯍꯣꯏ ꯑꯩꯗꯤ ꯑꯁꯤꯒꯤ ꯍꯣꯏ ꯑꯩꯗꯤ ꯅꯨꯄꯥ ꯊꯤꯈ꯭ꯔꯤꯅꯦ
ꯍꯣꯏ ꯑꯩ ꯍꯌꯦꯡ ꯑꯩꯒꯤ ꯕꯥꯔꯠꯗꯦꯅꯦ ꯍꯦ
ꯍꯌꯦꯡ ꯅꯪꯒꯤ ꯕꯥꯔꯗꯦꯗ ꯅꯪꯁꯨ ꯅꯨꯄꯤ ꯊꯤꯒꯦ ꯍꯥꯏꯕ꯭ꯔꯣ
ꯍꯣꯏ ꯍꯥ
ꯀꯅꯥ ꯀꯅꯥ ꯂꯩꯕ꯭ꯔꯣ ꯅꯪꯗꯤ
ꯑꯩꯗꯤ ꯑꯩꯒꯤ ꯑꯩꯒꯤ ꯑꯩꯒꯤ ꯃꯃꯤ ꯍꯥꯏꯅ ꯑꯩꯒꯤ ꯁꯤ ꯑꯩꯒꯤ
ꯎꯝ
ꯃꯥꯔꯁꯨ
ꯎꯝ
ꯑꯁꯤꯁꯤ ꯄꯨꯡꯉꯦ ꯑꯁꯤꯁꯤꯗ
ꯑꯁꯤ ꯆꯨꯟ ꯂꯩꯕ꯭ꯔꯣ ꯑꯣ ꯑꯕꯨꯡ ꯂꯩꯌꯦ
ꯍꯣꯏ
ꯌꯥꯝ ꯐꯩꯅꯦ ꯑꯗꯨꯗꯤ ꯎꯝ ꯅꯪꯒꯤ ꯑꯁꯤꯁꯦ ꯌꯥꯝ ꯐꯕ꯭ꯔꯥ
ꯐꯨ ꯐꯨꯋꯦ
ꯑꯦ ꯅꯪ ꯃꯆꯤꯟ ꯊꯤꯕ ꯑꯣꯏꯔꯝꯒꯅꯤꯗ
ꯇꯠꯇ ꯏꯠꯇ
ꯐꯥꯒꯤ ꯅꯠꯇꯦꯗ ꯑꯗꯨꯒꯨꯝꯕꯗꯤ ꯐꯥꯒꯤ ꯅꯠꯇꯦꯍꯦ
ꯐꯥꯒꯤꯅꯦꯍꯦ
ꯎꯝ ꯅꯡꯁꯦ ꯅꯆꯤꯟ ꯊꯤꯌꯦ
ꯐꯥꯒꯤ ꯅꯠꯇꯦꯍꯦ ꯑꯗꯣ ꯑꯩꯗꯣ
ꯅꯪꯗꯤ ꯉꯁꯤ ꯀꯗꯥꯏ ꯀꯗꯥꯏ ꯆꯠꯈ꯭ꯔꯕ꯭ꯔꯣ
ꯑꯣ ꯑꯩꯗꯨꯕꯣ
ꯎꯝ
ꯇꯅꯤ ꯑꯗꯔ ꯆꯠꯈꯔꯕ
ꯎꯁ ꯪ ꯇꯃꯦꯡꯂꯣꯡ ꯑꯥꯗ ꯌꯧꯈ꯭ꯔꯕ
ꯍꯣꯏ ꯑꯩꯗꯤ ꯌꯥꯝ ꯄꯥꯎ ꯆꯡꯉꯤ
ꯎ ꯑꯣ ꯅꯪꯗꯤ ꯑꯥ ꯑꯗꯨꯣ ꯅꯨꯄꯤ ꯊꯤꯕ ꯆꯠꯄ ꯃꯥꯜꯂꯦꯅꯦ ꯑꯗꯨꯗꯤꯀꯣ
ꯑꯩꯒꯤ ꯌꯕꯣꯛꯀꯤ
ꯑꯣ ꯌꯥꯝ ꯍꯥꯏꯅꯦ ꯑꯗꯨꯗꯤ ꯑ ꯉꯁꯤ ꯅꯪ ꯍꯣꯏ ꯌꯥꯝ ꯐꯥꯏꯅꯦ ꯅꯪꯒꯤ ꯌꯨꯝꯗ ꯃꯤ ꯂꯥꯛꯀꯦ ꯍꯥꯏꯕ꯭ꯔꯣ ꯉꯁꯤ
ꯑꯁꯤꯁꯤ ꯂꯀꯦ ꯍꯥꯏ ꯎ ꯇ ꯈꯕꯔ ꯍꯥꯏ ꯌꯥ ꯀꯣ
ꯎꯝ
ꯑꯪ
ꯎꯝ
ꯆꯀꯦ
ꯔ ꯗꯦ ꯏꯗꯂꯀꯦ
ꯍꯣꯏ
ꯑꯁ ꯌꯥꯝ ꯐꯩꯅꯦ ꯑꯗꯨ ꯅꯪꯒꯤ ꯏꯄꯥꯒꯤ ꯃꯅꯥꯎꯅꯨꯄꯥꯁꯦ ꯉꯁꯤ ꯂꯥꯛ ꯀꯩ ꯍꯥꯏꯕ ꯅꯠꯇ꯭ꯔꯣ
ꯎꯝ ꯉꯁꯤ ꯅꯪꯒꯤ ꯀ ꯅꯪꯒꯤꯤ ꯑꯪ ꯀ ꯎꯝ ꯎꯝ
ꯃꯥ ꯇꯨꯡ ꯃꯥꯒꯤ ꯐꯦꯟꯅ ꯅꯨꯡꯁꯤꯌꯦ ꯍꯥꯏꯕ ꯉꯝ
ꯑꯁ ꯑꯗꯨ ꯅꯪꯁꯨ ꯅꯨꯡꯁꯤꯔꯝꯒꯅꯤꯀꯣ
ꯑꯩꯒꯤ ꯍꯨꯝꯁꯤꯗꯩ
ꯅꯪꯁꯨ ꯅꯨꯡꯁꯤꯕ ꯃꯥꯜꯂꯦꯗ
ꯍꯦꯛ ꯅꯨꯡꯁꯤꯖꯕꯒꯤꯦ ꯑꯩꯗꯤ ꯑꯉꯥꯡꯒꯤ ꯐꯦꯗꯨ ꯀꯣ ꯇꯝꯈꯤꯝ ꯍꯥꯏ
ꯑ ꯅꯪꯒꯤ ꯐ꯭ꯔꯦꯟꯒꯤ ꯃꯤꯡ ꯇꯣꯝꯊꯤꯟ ꯍꯥꯏꯕ ꯑꯣ ꯑꯗꯨ ꯅꯨꯄꯥꯗꯨ ꯌꯥꯝ ꯐꯥꯕ꯭ꯔꯥ
ꯀꯣꯚ
ꯅꯪ ꯅꯨꯡꯁꯤꯕ꯭ꯔꯣ ꯑꯗ
ꯎꯁꯤꯤꯇ
ꯎꯝ ꯌꯥꯝ ꯐꯋ ꯍꯥꯏꯗꯤ ꯅꯨꯡꯁꯤꯒꯗꯕꯅꯤꯅ
ꯌꯥꯝ ꯐ ꯃꯥꯗꯥ ꯐꯨ ꯐꯨꯋꯦ
ꯑ
ꯃꯤ ꯐꯠꯇꯕꯅ ꯐꯨꯑ ꯃꯥꯗꯤ
ꯑꯣ ꯃꯥꯒꯤ ꯄꯄꯥꯅ ꯐꯨꯑꯦꯕ
ꯎ ꯅ ꯀ ꯑꯝꯃ ꯅ ꯐꯨꯌꯥ ꯍꯥꯏ
ꯑꯣ ꯑꯣ
ꯃꯥ ꯃꯥꯒꯦ ꯃꯥꯅꯤ ꯃꯥꯒꯤꯦ ꯃꯥꯒꯤ ꯃꯃꯥꯅ ꯐꯔꯦ ꯍꯥꯏꯌꯦꯦ
ꯑꯣ ꯃꯥꯅ ꯀꯔꯤ ꯇꯧꯕꯒꯤ ꯐꯨꯑꯦ ꯍꯥꯏꯕ꯭ꯔꯥ ꯀꯣ
ꯃꯥꯅ ꯑꯣ ꯃꯤꯅ ꯐꯨꯉ ꯀꯩꯅꯣ
ꯃꯥꯅ ꯃꯤꯅ ꯐꯨꯕꯒ
ꯍꯣꯏ ꯑꯗꯨꯅ ꯀꯞꯄꯤꯈ ꯃꯥꯒꯤ
ꯑꯣꯁ ꯑꯣꯁ ꯇꯧꯏꯤꯅꯦ ꯑꯗꯨꯗꯤ
ꯍꯥꯥ
ꯑꯗꯨꯗꯤ ꯌꯥꯝ ꯐꯩꯅꯦ
ꯆꯝꯐꯥꯏ ꯀ
ꯎꯝ
ꯃꯥꯅ ꯀꯔꯤ ꯇꯧꯕꯒꯤ ꯐꯨꯑꯦ ꯍꯥꯏꯌꯦ ꯍꯥꯏꯕ꯭ꯔꯥ
ꯑꯥ ꯃꯤꯅ ꯐꯨꯕꯅ ꯃꯤꯅ ꯐꯨꯕꯅꯣ
ꯑꯁ ꯃꯤꯅ ꯐꯨꯕꯅꯣ ꯃꯤꯅ ꯐꯨꯕꯅꯣꯀꯣ ꯃꯤꯁꯤꯡꯁꯤ ꯁꯨ ꯂꯣꯏꯔꯍꯦ ꯌꯥꯝ ꯐꯨꯕ ꯇꯥꯔꯍꯦ
ꯍꯣꯏ ꯃꯤ ꯐꯁꯇꯞꯄꯥ ꯌꯦ ꯃꯤ ꯐꯠꯇꯕ ꯌꯥꯩ ꯑꯁꯤꯗ
ꯎꯝ ꯅꯪ ꯉꯔꯥꯡ ꯆꯥꯏ ꯆꯥꯕ꯭ꯔꯥꯅ ꯃꯥꯒꯤ
ꯐꯠꯇ ꯄꯌꯦ
ꯑꯣ ꯁꯤꯅꯁꯨ ꯃꯤ ꯐꯠꯇꯕ ꯂꯩꯌꯦꯦ
ꯇꯁꯨ ꯇꯃꯤ ꯑꯣꯁꯨꯨ ꯆꯛ ꯀꯁꯣ ꯍꯣꯏ ꯑꯦ ꯍꯅꯣ ꯑꯩ ꯀ ꯈꯕ
ꯑꯣ ꯍꯣꯏ ꯏꯝꯐꯥꯜꯗꯁꯨ ꯇꯃꯦꯡꯂꯣꯡꯗꯁꯨ ꯃꯤ ꯐꯠꯇꯕꯗꯤ ꯂꯩꯕ ꯃꯥꯜꯂꯦ ꯀꯣ
ꯍꯣꯏ
ꯑꯗꯨꯅ ꯅꯥꯡꯁꯦ ꯃꯄꯥꯟ ꯊꯣꯛꯄ ꯌꯥꯗꯦꯀꯣ ꯅꯊꯟꯇꯀꯣ
ꯍꯣꯏ
ꯅꯪ ꯉꯔꯥꯡ ꯅꯊꯟꯗ ꯃꯄꯥꯟ ꯊꯣꯛꯄ ꯃꯥꯜꯂꯦꯅꯦ
ꯍꯥ
ꯅꯪ ꯉꯔꯥꯡꯗꯣ ꯅꯪ ꯉꯔꯥꯡꯗꯣ ꯃꯄꯜ ꯊꯣꯛꯄ ꯃꯥꯜꯂꯦꯀꯣ ꯅꯪꯗꯣ ꯅꯪꯗꯣ
ꯑꯣꯏꯣꯏ
ꯈꯪꯕ꯭ꯔꯣ ꯅꯪ ꯉꯔꯥꯡꯗꯣ ꯅꯪ ꯃꯄꯥꯟ ꯊꯣꯛꯏꯅ
ꯍ
ꯑꯗꯨ ꯅꯪꯒꯤ ꯏꯃꯥꯅ ꯅꯪꯕꯨ ꯐꯨꯈ꯭ꯔꯕꯗꯣ ꯅꯪꯒꯤ ꯃꯃꯥꯅ ꯅꯪꯕꯨ ꯐꯨꯈ꯭ꯔꯕꯗꯣ ꯑꯁ ꯅꯪꯗꯤ ꯆꯏ ꯆꯔꯅꯤ ꯀꯣ ꯋꯥꯔꯤ ꯁꯥ ꯁꯥꯔꯒ ꯅꯪꯁꯦ ꯆꯥꯏ ꯁꯥꯗꯣꯛꯈ꯭ꯔꯅꯤ
ꯍꯦ ꯂꯒꯦ
ꯆꯥꯏ ꯆꯥꯅꯤꯡꯕ꯭ꯔꯣ ꯅꯪ
ꯀꯍꯔ
ꯑꯣ ꯑꯩ ꯂꯥꯎꯔꯒ ꯐꯨꯒꯦꯀꯣ ꯑꯩ ꯂꯥꯛꯀꯦ ꯍꯧꯖꯤꯛꯀꯣ ꯍꯣꯏ ꯅꯪꯒꯤ ꯌꯨꯝꯗꯤ ꯂꯞꯇꯕꯅꯤꯅ ꯍꯧꯖꯤꯛ ꯂꯛꯑꯒ ꯐꯨꯒꯦ ꯑꯥ ꯎꯝ ꯀ